ꯍꯜꯂꯣ ꯍꯥꯎ
ꯆꯥꯛ
ꯆꯥꯛ ꯆꯔꯕ ꯑꯣ ꯆꯥꯗ꯭ꯔꯤ ꯅꯣꯏꯗꯤ ꯆꯥꯔꯕꯣ
ꯇꯔꯦ
ꯀꯩꯟꯖꯥꯡ ꯆꯥꯔꯕ
ꯉꯁꯤꯗꯤ ꯑꯩ ꯂꯥꯛꯄꯒꯤ ꯀꯩꯅꯣ ꯇꯧꯔꯦ ꯍꯋꯥꯏ ꯑꯣꯏꯅ ꯑꯍꯥꯎꯕ ꯑꯣꯏꯅ ꯊꯣꯡꯉꯦ
ꯀꯩꯅꯣ ꯅꯪ ꯉꯔꯥꯡ ꯍꯟꯗꯕ꯭ꯔꯣ ꯉꯁꯤ ꯍꯜꯂꯤꯔꯣ
ꯎꯝ ꯉꯁꯤ ꯍꯜꯂꯦ
ꯑꯦ ꯐꯔꯛꯅꯦꯌꯦ ꯅꯪꯒꯤꯗꯨꯁꯨ
ꯌꯦꯁ ꯅꯣꯏꯗꯤ ꯅꯣꯏꯗꯤ ꯀꯩ ꯏꯟꯁꯥꯡ ꯊꯣꯡꯊꯔꯕ ꯑꯝꯇ ꯂꯩꯇ
ꯌꯥꯝ ꯊꯣꯡꯉꯦ
ꯑꯣ ꯍꯧꯖꯤꯄꯨ ꯍꯪꯒꯥꯝꯕꯨ ꯍꯪꯒꯥꯝ ꯍꯧꯔꯖꯤꯗꯤ
ꯑꯥ ꯍꯧꯋꯦ ꯍꯪꯒꯥꯝ ꯃꯣꯏꯁꯦ ꯀꯗꯥꯏꯗꯅꯣ ꯈꯪꯗꯦ
ꯃꯦꯖꯤꯛ ꯅꯤꯅꯦ ꯅꯣꯏꯒꯤꯗꯤ ꯄꯨꯔꯥ
ꯑꯝ ꯇꯧꯋꯦ
ꯑꯩꯈꯣꯏꯗꯤ ꯑꯩ ꯂꯥꯛꯄꯒꯤ ꯍꯋꯥꯏ ꯑꯍꯥꯎꯕ ꯑꯃ ꯊꯣꯡꯉꯦ
ꯌꯥꯔꯀꯗꯧꯔꯒꯦ ꯉꯥꯔꯥꯡ ꯌꯦꯟ ꯆꯥꯔꯗꯨꯗꯤ
ꯆꯨꯝꯃꯦꯍꯦ
ꯁ꯭ꯋꯤꯇꯤ ꯍꯣꯢꯁꯨ ꯂꯣꯏ ꯍꯜꯂꯤꯔꯣ
ꯑꯥ
ꯎꯝ
ꯎ ꯅꯪ ꯑꯁ ꯍꯥꯏꯔꯔꯣꯏꯒꯦ ꯉꯁꯥꯏꯅꯦ ꯈꯪꯕ꯭ꯔꯥ ꯉꯁꯥꯏꯅꯦ ꯀꯩꯅꯣ ꯇꯧꯕꯩꯗꯣ ꯇꯥꯔꯕ ꯑ ꯀꯩ ꯍꯥꯏꯒ꯭ꯔꯦ ꯎꯝ ꯇ꯭ꯔꯥꯐꯤꯛ ꯄꯨꯂꯤꯁꯇ ꯊꯥꯡꯅ ꯊꯤꯟꯕꯩꯗꯨ ꯇꯥꯔꯕ
ꯇꯥꯗꯦꯌꯦ ꯀꯋꯥꯏꯒꯤ
ꯀꯩꯅꯣꯗ ꯁꯥꯃꯨꯨ ꯃꯈꯣꯡꯗꯣ ꯇꯥꯕ꯭ꯔꯥ
ꯇꯥꯏꯌꯦ ꯇꯥꯏꯌꯦ
ꯁꯥꯃꯨ ꯃꯈꯣꯡꯗꯨꯗ ꯑꯗꯨꯗꯥꯋꯥꯏꯗꯨꯗ ꯃꯉꯛꯇ ꯊꯤꯜꯂꯦꯌꯦ
ꯑꯣꯣ ꯀ ꯊ ꯍꯥꯏꯗ ꯑꯗꯨ ꯃꯔ
ꯀꯔꯤꯅꯣ ꯅꯪ ꯃꯈꯣꯟꯗꯤ ꯌꯥꯝ ꯇꯥꯗꯤꯌꯦ
ꯇꯥꯗꯕ꯭ꯔꯣ
ꯑꯣ ꯇꯥꯔꯦ ꯇꯥꯔꯦ
ꯑꯣ ꯂꯥꯞꯅ ꯂꯩꯕꯩ ꯅꯠꯇꯦ ꯃꯥ ꯅꯦꯋꯥꯥꯛ ꯌꯥꯗꯕ ꯑꯣꯏꯔꯝꯒꯅꯤ
ꯎꯝ ꯃꯉꯛꯇ ꯊꯥꯡꯅ ꯑꯦꯛꯇ ꯊꯤꯟꯕꯤꯅꯦꯃꯦ
ꯑꯩ ꯑꯗꯨ ꯀꯣꯟꯅ ꯁꯥꯔꯁꯦꯅ ꯍꯥꯏꯕ ꯁꯥꯏ ꯍꯥꯏꯕꯗꯣ ꯎꯝ ꯌꯦ ꯀꯅꯦꯃ ꯀꯩꯁꯨ ꯀꯥꯏꯗꯦ ꯍꯥꯏꯕ꯭ꯔꯣ ꯑꯗꯨꯃꯥꯏꯅ ꯁꯥꯕ
ꯀꯩꯁꯨ ꯇꯧꯗꯕꯅꯦꯕ ꯗꯤꯕꯤꯀꯥ ꯃꯕꯅꯤ ꯗꯤꯕꯤꯀꯥ ꯃꯥꯕꯥꯅꯤ ꯑꯗꯨꯝ ꯁꯥꯕ ꯌꯥꯎꯋꯦꯕ ꯀꯩꯁꯨ ꯇꯧꯗꯕꯅꯤ
ꯀꯩꯁꯨ ꯇꯧꯗꯕ꯭ꯔꯥ ꯑꯣ ꯑꯩꯁꯨ ꯃꯣꯏ ꯌꯥꯗꯦ ꯈꯣꯠꯇꯦ ꯍꯥꯏꯕꯗꯨꯗꯤ ꯌꯥꯗꯕ꯭ꯔꯥꯅ ꯅꯥ
ꯅꯪꯅ ꯆꯥꯎꯈꯠ ꯆꯥꯎꯈꯠꯇꯦ ꯆꯦꯛꯁꯤꯟ ꯊꯧꯔꯥꯡ ꯂꯧꯁꯤꯜꯂꯛꯄ
ꯌꯥꯧꯁꯜꯂꯛꯄ ꯑꯩꯁꯦ ꯉꯥꯁꯥꯏ ꯑꯅꯤꯔꯛ ꯁꯣꯏꯈꯤꯕ
ꯍꯦ ꯍꯦ
ꯑꯩꯅ ꯗꯤꯟꯗꯁꯨ ꯁꯥꯖꯦꯅ ꯍꯥꯏꯈꯤꯕꯅꯦꯕ ꯃꯥꯗꯤꯟ ꯆꯥꯛ ꯆꯔꯤꯅ ꯍꯥꯏꯔꯛꯄ
ꯗꯤꯟ
ꯑꯥꯎ
ꯑꯣ ꯃꯥ ꯂꯣꯏꯔꯒ ꯑꯩꯉꯣꯟꯗꯁꯨ ꯑꯃꯨꯛ ꯀꯩꯅꯣ ꯇꯧꯔꯛꯑꯣꯌꯣ ꯑꯩ ꯑꯃꯨꯛ ꯇꯧꯔꯛ ꯑꯩ ꯑꯃꯨꯛ ꯁꯤ ꯇꯧꯔꯛꯀꯦ ꯅꯪ ꯁꯤ ꯁꯥꯕ ꯂꯣꯏꯔꯦꯗꯅꯦ
ꯑꯣ ꯅꯪ ꯑꯃꯨꯛ ꯇꯧꯔꯛꯑꯣ ꯑꯩꯉꯣꯟꯗ
ꯑꯩ ꯑꯃꯨꯛ ꯇꯧꯔꯛꯀꯦ ꯑꯗꯨꯃꯥꯏꯅ ꯑꯅꯤꯔꯛ ꯑꯅꯤꯔꯛ ꯇꯧꯔꯗꯤ
ꯌꯥꯏꯌꯦ ꯌꯥꯏꯌꯦ ꯌꯨꯝ ꯂꯩꯕꯗꯨꯕꯨ ꯅꯨꯡꯉꯥꯏꯔꯤꯕꯣ
ꯑꯥ ꯀꯔꯤ ꯍꯥꯏꯗꯣꯏꯅꯣ ꯍꯧꯖꯤꯛ ꯐꯥꯎꯒꯤꯗꯤ ꯅꯨꯡꯉꯥꯏꯔꯤ ꯅꯨꯪꯉꯥꯏꯔꯛ ꯀꯗꯔꯥ ꯅꯨꯉꯥꯏꯔꯛ ꯑꯣꯏꯗꯔ꯭ꯗꯤ ꯈꯪꯗꯦ
ꯃꯤ ꯂꯣꯛꯇꯥꯛꯇ ꯍꯣꯝ ꯏꯁꯇꯦ ꯇꯧꯕ ꯆꯠꯅꯈ꯭ꯔꯦ ꯑꯩꯈꯣꯏ ꯆꯠꯁꯤ ꯆꯠꯁꯦ ꯍꯥꯏ ꯆꯠꯇ꯭ꯔꯦ
ꯀꯅꯥꯅꯣ
ꯍꯥꯥ
ꯀꯅꯥꯅꯣ ꯆꯠꯂꯤꯕꯣ
ꯕꯔꯣ
ꯑꯣꯁ ꯈꯔ ꯇꯧꯔꯦꯅ ꯍꯣꯏꯗ ꯇꯝꯅꯤ ꯍꯥꯏꯕ꯭ꯔꯣ ꯃꯣꯏꯗꯤ
ꯃꯥ ꯇꯝꯗꯧ ꯃꯥꯟꯗꯦ ꯑꯩꯅ ꯈꯟꯕꯗ ꯑꯩ ꯄꯥꯎ ꯇꯥꯗꯦ
ꯎꯝ
ꯂꯤꯟꯊꯣꯏꯁꯨ ꯆꯠꯈ꯭ꯔꯦꯗꯅ
ꯆꯈ꯭ꯔꯦ ꯆꯈ꯭ꯔꯦ ꯉꯁꯤ
ꯎꯝ ꯃꯥꯁꯨ ꯑꯦꯝ ꯑꯦ ꯇꯧꯅꯦ ꯍꯥꯏꯕ꯭ꯔꯥ ꯇꯣꯛꯅꯤ ꯍꯥꯏꯕ꯭ꯔꯥ ꯀꯩꯅꯣꯝ ꯍꯥꯏ ꯍꯥꯏꯕꯅꯦꯕ
ꯎꯝ
ꯉꯁꯤꯔꯅꯦ ꯃꯥꯟ ꯆꯠꯄꯗꯣ ꯃꯥꯅꯦ ꯃꯥꯅꯦ
ꯃꯥꯅꯦ ꯉꯁꯥꯏ ꯎꯝ ꯑꯩꯅ
ꯑꯦ ꯑꯩꯅ ꯈꯜꯂꯤꯁꯦ ꯑꯩꯁꯦ ꯉꯔꯥꯡ ꯂꯥꯛꯏꯅꯦ ꯁꯤꯅꯦ ꯑꯗꯨꯒ ꯅꯪꯁꯤꯅ ꯑꯩꯈꯣꯏ ꯆꯠꯃꯤꯟꯅꯗꯕꯤꯗ ꯉꯁꯤ ꯂꯥꯛꯄ ꯅꯠꯇꯦ ꯑꯩꯅ ꯈꯜꯂꯤꯁꯦ ꯑꯩꯈꯣꯏꯅ ꯅꯣꯡꯃ ꯂꯛ ꯑꯩꯈꯣꯏꯅ ꯅꯣꯡꯃ ꯍꯥꯜꯂꯤꯁꯤꯅꯦ ꯍꯧꯖꯤꯛ ꯍꯥꯏꯗꯣ ꯑꯗꯨꯅ ꯅꯦ ꯅꯪ ꯉꯁꯤ ꯂꯥꯛꯏꯔꯒ ꯍꯥꯏꯗꯣ
ꯎꯗꯩꯗ ꯑꯩꯅ ꯅꯪ ꯌꯥꯎꯕꯗꯨꯗ ꯑꯩꯅ ꯑꯗꯨꯝ ꯉꯥꯎꯁꯤꯜꯍꯜꯂꯕ ꯑꯗꯨꯝ
ꯑꯣ ꯈꯪ ꯁꯥꯔꯁꯨ ꯍꯥꯏꯔꯛꯇꯦꯕ
ꯍꯥꯏꯔꯛꯇꯦ ꯍꯥꯏꯔꯛꯇꯦ ꯎ ꯃꯥ ꯀꯣꯟ ꯐꯦꯡꯅꯕ ꯀꯩꯅꯣ ꯂꯩꯇ꯭ꯔꯤꯁꯨ ꯀꯩꯒꯤꯅꯣ ꯈꯣꯏ ꯏꯅꯝꯃꯗꯤ
ꯅꯣꯏꯗꯥꯏꯗꯕꯨ ꯅꯣꯡꯉꯒꯥ ꯆꯨꯕ꯭ꯔꯣ
ꯏꯁ ꯅꯣꯡ ꯆꯨꯏꯅ ꯍꯧꯖꯤꯛꯁꯨ ꯆꯨꯔꯤ ꯊꯤꯠꯂꯤ ꯊꯤꯠꯂꯤ
ꯑꯥ ꯑꯈꯣꯏꯁꯨ ꯆꯨꯏꯌꯦ ꯊꯤꯜꯂꯤ ꯊꯤꯜꯂꯤꯑ ꯑꯗꯨꯅ ꯍꯥꯏꯁꯦ ꯑꯦ ꯂꯣꯛꯇꯥꯛ ꯃꯌꯥꯏꯗ ꯅꯣꯡꯂꯩ ꯅꯨꯡꯁꯤꯠ ꯁꯤꯜꯂꯛꯇꯅꯀꯣ
ꯂꯣꯛꯇꯥꯛꯇ ꯅꯨꯡꯁꯤꯠ ꯁꯤꯠꯄꯩꯗꯣ ꯎꯔꯕ
ꯎꯗ꯭ꯔꯤ ꯑꯃ ꯃꯩ ꯐꯨꯝ ꯀꯀꯩ ꯅꯟꯖꯟꯅꯔ ꯁꯦꯝꯕꯒꯤ ꯑꯃ ꯇꯧꯕꯗꯣꯃꯗꯤ ꯎꯔꯦ ꯕꯤꯗꯤꯌꯣ ꯑꯃ
ꯑꯗꯨ ꯅꯠꯇꯕ ꯅꯨꯡꯁꯤꯠ ꯀꯟꯅ ꯁꯤꯠꯂꯛꯄꯒꯤ ꯀꯩꯅꯣ ꯁꯥꯏꯀ꯭ꯂꯣꯟꯒꯤ ꯇꯥꯏꯞ ꯇꯧꯔꯒ ꯑꯃ ꯀꯩꯅꯣ ꯇꯧꯕ ꯎꯝ ꯅꯠꯇꯦ ꯉꯁꯤ ꯅꯠꯇꯦ ꯈꯪꯗ ꯀꯝꯀꯥꯟꯗꯅꯣ ꯈꯪꯗ
ꯑꯩ ꯑꯗ ꯂꯩꯀꯥꯟꯗ ꯍꯣꯁꯇꯦꯜ ꯂꯩꯀꯥꯟꯗ ꯎꯕꯅꯦ
ꯎꯝ ꯂꯩꯒꯥꯟꯅꯦ ꯎꯔꯤꯗꯤ
ꯑ ꯑꯩꯅ ꯑꯗꯨ ꯐꯖꯅ ꯌꯦꯡꯁꯤꯜꯂꯝꯗꯕꯅ ꯍꯥꯏꯔ ꯈꯥꯟ ꯌꯦꯉꯛꯑꯦ ꯑꯗꯣ ꯍꯧꯖꯤꯛ ꯗꯤ ꯅꯣꯡꯁꯨ ꯊꯥ ꯅꯨꯡꯂꯩ ꯅꯨꯡꯁꯤꯠ ꯁꯤꯠꯄꯅꯤꯅ ꯃꯣꯏꯅ ꯂꯩꯗꯣ ꯈꯔꯗꯤ
ꯑꯩꯈꯣꯏꯗꯤ ꯑꯩꯈꯣꯏꯗꯤ ꯂꯩꯗꯅ ꯑꯗꯨꯝ ꯂꯩ ꯄꯨꯂꯞ ꯂꯩꯇꯅ ꯑꯗꯨꯝ ꯊꯣꯛꯂꯛꯑꯦꯅꯦ
ꯊꯣꯛꯂꯦ ꯗꯥꯟꯗꯗꯣ ꯀꯥꯡꯒꯤ ꯀꯩꯅꯣ ꯆꯥꯕ ꯀꯧꯔꯛꯑꯣ ꯍꯥꯏꯒꯦ ꯍꯥꯏ ꯇꯧꯔꯦ ꯑꯗꯨꯒ ꯊꯣꯛꯂꯛꯑꯀꯥꯟꯗ ꯑꯗꯨꯗ꯭ꯔꯦ ꯅ ꯌꯥꯎ ꯂꯥꯎꯑꯣꯌꯦꯦ ꯀꯔꯤ ꯍꯥꯏꯅꯃꯤꯅ
ꯃꯥꯏ ꯇ꯭ꯔꯦꯅꯤꯡ ꯃꯌꯥꯝ ꯒꯌꯥꯟꯒ ꯇꯥꯗꯦꯗ ꯀꯥꯟꯕꯨ ꯀꯥꯟꯅꯔꯤꯕꯩ ꯋꯔꯥ ꯀꯥꯟꯕꯨ ꯀꯥꯟꯅ ꯗꯔꯤꯕꯩ ꯋꯔꯥ
ꯑꯩꯩꯅ ꯈꯟꯕꯗ ꯃꯥꯏ ꯇ꯭ꯔꯦꯅꯤꯡ ꯒꯤꯗꯨꯗꯤ ꯄꯩꯁꯥ ꯃꯥꯅ ꯐꯪꯕ ꯈꯣꯠꯄꯒꯤ ꯑꯣꯏꯔꯝꯗꯧ ꯃꯥꯜꯂꯦ ꯃꯥꯅ ꯃꯣꯏꯒꯨꯝꯕ ꯁꯤꯟꯕ ꯂꯥꯡꯕ ꯈꯔ ꯌꯥꯎꯔꯦꯗꯅ
ꯐꯪꯗꯗꯤ ꯀꯩꯅꯣ ꯀꯥꯟꯅꯗ꯭ꯔꯒꯕꯨ ꯑꯉꯥꯎ ꯑꯈꯩꯒꯤ ꯇꯥꯏꯞꯇ ꯀꯣꯏꯁꯨ ꯆꯠꯀꯗ꯭ꯔꯅꯤ
ꯑꯗꯨꯅꯦ ꯃꯥꯏꯗꯣ ꯍꯦꯛꯇ ꯑꯁꯥꯝꯗꯩ ꯊꯣꯛꯣꯜꯂꯒ ꯑꯃꯨꯛ ꯇ꯭ꯔꯦꯅꯤꯡ ꯑꯃꯃꯨꯛ ꯍꯥꯏꯖꯤꯜꯂꯛꯑ ꯍꯥꯏꯃꯤꯗ
ꯑꯗꯨꯅꯦ ꯃꯥꯉꯣꯟꯗꯒꯩꯅ ꯄꯨꯟꯁꯤ ꯂꯩ ꯌꯥꯗꯦꯅꯤ ꯇ꯭ꯔꯦꯅꯤꯡꯒꯤ ꯑꯣꯏꯒꯦꯔꯥ ꯑꯃꯒꯤ ꯑꯣꯏꯒꯦꯔꯥ ꯀꯤ ꯑꯦꯝꯒꯤ ꯑꯣꯏꯒꯦꯔꯥ ꯑꯗꯨꯝ ꯍꯦꯛꯇ ꯒ꯭ꯔꯨꯞꯇ ꯍꯦꯛꯇ ꯊꯥꯖꯤꯜꯂꯛꯒꯅꯤ
ꯑꯆꯥꯄꯣꯠꯆꯥ ꯂꯩꯕꯤꯌꯣꯗꯤ ꯇꯥꯔꯣꯏꯕ ꯑꯆꯥꯄꯣꯠ ꯆꯥꯁꯤꯗꯤ ꯍꯥꯏꯔꯣꯏꯕ ꯍꯣꯏ ꯑꯆꯥꯄꯣꯠ ꯂꯣꯏꯔꯛꯄꯗꯕꯨꯗꯤ ꯑꯆꯥꯄꯣꯠ ꯈꯔꯗꯤ ꯄꯤꯖꯩꯀꯣ ꯑꯗꯣ ꯍꯧꯔꯛꯄꯗ ꯇꯣꯉꯥꯟꯅ ꯁꯤꯃꯥ ꯆꯥꯎꯖꯦꯗꯤ ꯁꯨꯍꯥꯏ ꯍꯥꯏꯗꯦꯑꯕ
ꯀꯥꯏꯗꯅ ꯂꯩꯕꯨꯗꯤ ꯂꯩꯕꯅꯦ ꯃꯥꯁꯨ ꯑꯗꯝ
ꯑꯗꯨꯅꯦ ꯂꯩꯌꯦ ꯂꯩꯔꯕꯨꯗꯤ ꯑꯩ ꯍꯥꯏꯗꯤ ꯂꯩꯕꯁꯤꯅ ꯇꯣꯉꯥꯟꯅ ꯆꯥꯎꯁꯤ ꯅꯠꯇꯕ ꯊꯕꯛ ꯂꯣꯏꯔꯀꯥꯟꯗ
ꯃꯣꯏ ꯌꯨꯝꯗ ꯆꯥꯁꯨ ꯆꯁꯦꯕꯨ ꯍ ꯂꯣꯠꯈꯤꯗ ꯇꯣꯛꯈꯤꯔ
ꯑꯦ ꯍꯟꯗꯛ ꯀꯥꯡꯒꯤꯗ ꯃꯥꯥꯟꯅꯩ ꯈꯪꯒꯅꯤ
ꯈꯪꯒꯅꯤ ꯍꯥꯏꯔꯤꯌꯦ ꯅꯪꯕꯨ ꯍꯥꯏꯕ ꯆꯥꯕꯕꯨ ꯉꯝꯗꯣꯔꯤꯕ꯭ꯔꯣ
ꯉꯝꯅꯤꯍꯦ ꯑꯗꯨꯗꯤ ꯌꯥꯝ ꯂꯥꯏꯈ꯭ꯔꯕ ꯄꯣꯠꯅꯤ
ꯀꯥꯡ ꯀꯔꯝ ꯀꯥꯟꯗꯅꯣ
ꯈꯪꯗꯦ ꯗꯦꯠ
ꯍꯟꯗꯛ ꯊꯥꯔꯣ
ꯃꯊꯪ ꯇꯥꯔꯗ ꯇꯥꯔꯒ ꯑꯣꯏꯔꯝꯒꯅꯤ
ꯎꯝ
ꯖꯨꯂꯥꯏꯗꯅꯦ ꯑꯗꯨ ꯃꯥ ꯃꯤ ꯀꯣꯜ ꯇꯧꯔꯒꯅꯦ ꯆꯠꯍꯜꯂꯣꯏꯕ ꯑꯗꯨ ꯃꯥꯅ ꯇꯧꯔ ꯀꯥꯟꯗ ꯇꯧꯔꯛꯀꯅꯦꯕ ꯄꯥꯝꯃ ꯀꯥꯟꯗ
ꯃꯃꯥꯡꯗꯁꯨ ꯀꯥꯡ ꯃꯅꯨꯡꯗꯔ ꯀꯩꯅꯣ ꯀꯩꯅꯣꯝ ꯊꯤꯜꯂꯛꯈꯤꯕꯗꯣ ꯀꯔꯤ ꯍꯥꯏꯈ꯭ꯔꯦ
ꯀꯩ
ꯁꯅꯥꯔ ꯊꯤꯜꯂꯛꯈꯤꯕꯗꯣ ꯑꯃ
ꯁꯅꯥꯗꯤ ꯀꯥꯡ ꯃꯅꯨꯡꯗ ꯅꯠꯇꯦ ꯀꯩꯅꯣꯅ ꯗꯤꯕꯤꯀꯥ ꯆꯥꯅꯤꯡꯉꯦꯅ ꯍꯥꯏꯕꯒꯤ
ꯑꯣ ꯗꯥ ꯇꯩꯔ ꯊꯤꯂꯛꯈꯤꯕꯗꯣ
ꯍꯣ ꯍꯣ ꯍꯣ ꯊꯤꯔꯛꯈꯤꯕꯗꯣ ꯑꯗꯨ ꯍꯥꯏ ꯑꯗꯨꯗꯤ ꯂꯩꯋꯥꯏꯔꯨꯕꯁꯨ ꯊꯤꯜꯂꯛꯏ ꯑꯗꯨꯗꯤ ꯍ ꯅꯪ ꯂꯩꯇꯕ꯭ꯔꯥ ꯊꯥꯡꯖꯤꯡꯒ ꯂꯣꯟꯕꯗꯣ
ꯍꯧꯗ꯭ꯔꯦ ꯑꯗꯨꯃ
ꯎꯝ ꯀꯩꯅꯣ ꯇꯧꯈꯤꯕꯅꯦ ꯄꯤꯛꯇ꯭ꯔꯨ ꯄꯤꯛꯇ꯭ꯔꯨ ꯄꯤꯁ ꯄꯤꯁꯇꯒ ꯁꯣꯏꯔꯤꯅꯦ ꯍꯥꯏꯕ ꯃꯥꯏ ꯖꯣꯏꯗꯣ
ꯉꯥ ꯃꯣꯏ ꯌꯨꯝꯗ ꯆꯥꯛ ꯆꯥꯁꯦꯕꯦꯛ ꯍꯥꯎꯔꯗꯤ ꯂꯣꯠꯈ꯭ꯔꯅꯤ ꯗꯥ ꯄ꯭ꯔꯁꯥꯟꯗꯣ ꯀꯧꯅ ꯁꯤꯜꯂꯧꯗꯅ ꯀꯥꯡ ꯃꯇꯝꯒꯤ ꯈꯦꯇ꯭ꯔꯤ ꯆꯥꯅꯕ ꯇꯥꯕꯨ ꯇꯥꯔꯤꯕ ꯅꯪꯕ ꯍꯜꯂꯣ ꯔꯤꯁꯤꯂꯥ ꯔꯨꯁꯤꯃꯗꯥ